ꯑ
ꯇꯔ
ꯇꯥꯏ ꯍꯥꯏꯗꯣ ꯈꯤꯇꯪ ꯍꯧꯅ ꯍꯥꯏꯌꯣ ꯆꯪꯁꯤꯜꯂꯒ
ꯌꯥꯝ ꯇꯞꯄꯕ ꯉꯥꯡꯁꯦ
ꯌꯥꯗ꯭ꯔꯦ ꯑꯝꯇ ꯌꯥꯗ꯭ꯔꯦ
ꯏꯔ ꯄꯁꯠꯇꯣ
ꯑꯣꯐ ꯇꯥꯏꯦ ꯇꯥꯔ ꯏ ꯈꯜ ꯂꯩꯕ ꯇꯥꯏ ꯇꯥꯏ ꯌꯥꯔ ꯀꯦꯜꯃ ꯇꯅꯤꯕ ꯇꯥꯔꯅꯦ ꯁꯤ
ꯎꯝ ꯑꯩ ꯉꯁꯥꯏꯗꯒꯤ ꯁꯣꯝꯗꯃꯥꯏꯅ ꯄꯥꯟꯗꯦꯗ ꯈꯥ ꯀꯥꯟꯗ ꯇꯥꯗꯦ ꯇꯥꯗꯦ ꯀꯔꯤꯅꯣ ꯍꯥꯏꯕꯅꯤꯗ
ꯁꯤꯗꯗꯤ ꯀꯣꯜ ꯇꯧꯔꯁꯨ ꯀꯣꯜꯒꯤꯗ ꯂꯩꯈꯠꯂ ꯌꯥꯗꯦꯕ ꯃꯤꯗꯤꯌꯥ ꯈꯂꯀꯥꯟ ꯇ
ꯎꯝ ꯑꯩꯉꯣꯟꯗ ꯑꯔꯥꯟ ꯇꯥꯍꯟꯕ
ꯇꯤꯟ ꯀꯥꯡꯈꯨꯣꯏ ꯃꯈꯩꯗꯨꯁꯨ ꯂꯣꯏ ꯇꯥꯔꯦ ꯇꯥꯔꯦ
ꯑꯦ ꯎ ꯎꯁꯤꯠꯇꯔꯦ
ꯑꯦ ꯁꯦꯡꯅ ꯇꯥꯏ ꯍꯥꯏꯕ ꯋꯥꯅꯤ ꯑꯖꯤꯛꯇꯤ
ꯍꯣꯏ ꯍꯣ ꯍꯣꯏ ꯍꯣꯏ
ꯅꯪ ꯀꯔꯤ ꯀꯃꯥꯏꯅ ꯇꯧꯔꯤ ꯅꯪꯀꯦ ꯑꯦꯀꯦꯗ ꯈꯞꯄꯦ ꯍꯥꯏꯗ ꯅꯆꯤꯟꯗ
ꯍ ꯍꯨꯝ ꯍꯨꯝ
ꯀꯃꯥꯏ ꯀꯔꯤ ꯀꯔꯤ ꯋꯥꯔꯤ ꯇꯧꯁꯦꯕ
ꯋꯥꯔꯤꯒ ꯑꯝꯇ ꯂꯩꯇ꯭ꯔꯦꯅ
ꯑꯦ ꯁꯤ ꯅꯣꯡꯃꯒꯤ ꯂꯧꯎ ꯁꯤꯡꯎꯕ ꯋꯥꯐꯝ ꯍꯥꯏꯔ ꯎ
ꯍꯣꯏ ꯍꯥꯏꯗꯤ ꯏꯃꯥꯟꯅꯕ ꯃꯁ ꯑꯩꯈꯣꯏ ꯑꯌꯥꯝꯕ ꯃ ꯁꯥꯟꯅ ꯀꯥꯟꯗꯗꯤ ꯁꯥ ꯁꯥ ꯁꯅꯦꯩꯕ ꯍꯥꯏ ꯉꯪꯅ ꯊꯧꯑꯣ
ꯑꯃ ꯑꯃ ꯂꯩ ꯑꯃ ꯑꯃ ꯂꯩꯕ ꯀꯠꯇ ꯀꯣꯊꯣꯔꯛꯇ꯭ꯔꯣ
ꯑꯣꯊꯣꯔꯦ ꯑꯁ ꯌꯥꯝ ꯈꯪꯉꯛꯩ ꯁꯥꯔꯒ ꯑꯁ ꯑꯗꯗꯒꯤ ꯂꯎꯒꯤ ꯃꯗꯥꯥꯡꯒ ꯁꯤꯒꯥꯏ ꯂꯧ ꯂꯧ ꯂꯧ ꯂꯣꯛꯄ ꯌꯥꯏ ꯍꯥꯏꯗ꯭ꯔꯦ ꯏꯁꯤꯡ ꯂꯩꯇꯦ ꯀꯥꯏꯅ ꯇꯧꯁꯤꯔꯥ
ꯌꯥꯏꯌꯦ ꯑꯩꯁꯨ ꯈꯪꯉꯦ ꯎ
ꯑꯥ ꯍꯣꯏꯅꯦ ꯑꯗꯨꯗꯤ ꯀꯩ ꯍꯧꯔꯁꯤꯔꯥ
ꯎꯝ
ꯅꯣꯏ ꯅꯣꯏ ꯅꯣꯏ ꯍꯟꯗꯛ ꯂꯧ ꯍꯟꯗꯛ ꯂꯧꯈꯣꯏ ꯃꯇꯝ ꯂꯥ
ꯍꯝ
ꯂꯧ ꯂꯧ ꯈꯣꯏꯕ ꯃꯇꯝꯗ
ꯑꯩꯈꯣꯏ ꯂꯧ ꯍꯨꯜ ꯂꯣꯏꯈꯔꯦ
ꯀꯣꯏꯅ ꯍꯥꯏꯖꯔꯤꯕꯣ
ꯑꯊꯦꯡꯕ ꯑꯊꯦꯡ ꯧꯍꯜ ꯑ
ꯁꯣꯝ ꯅꯥꯀꯟꯗꯅ ꯑꯁꯣꯝ ꯅꯥꯀꯟꯗ ꯏꯁꯤꯡ ꯏꯁꯤꯡ ꯂꯩꯇꯕꯩꯇꯧꯋꯦ ꯑꯩꯈꯣꯏ
ꯑꯩꯈꯣꯏ ꯇꯨꯔꯦꯟꯗꯩ ꯆꯤꯡꯏ
ꯎ ꯑꯥꯏ ꯐꯔꯤꯅꯣ ꯇꯥꯗꯔ ꯀꯪꯉꯒ ꯏꯁꯤꯡꯃꯛ ꯂꯩꯇ꯭ꯔꯦ ꯏꯁꯤꯡꯁꯤ ꯂꯩ ꯀꯥꯟꯗꯅ ꯍꯦꯛꯇ ꯈ꯭ꯋꯥꯡ ꯈ꯭ꯋꯥꯡꯃꯛ ꯂꯩꯕ ꯃꯃꯥꯡꯗꯅ ꯃꯃꯥꯡ ꯇꯥꯔꯝꯒꯅꯤ ꯑꯩꯈꯣꯏ ꯅꯣꯏ ꯑꯗꯨ ꯂꯥꯛꯀꯅꯤ ꯆꯤꯡ ꯑꯃ ꯀꯤꯗꯥꯔꯦ ꯊꯤꯡꯒꯤꯕꯤ ꯂ ꯈꯕ
ꯑꯥ
ꯍꯥꯥ
ꯈꯪꯍꯧꯌꯦ
ꯑꯗꯨꯗ ꯂꯨꯞ ꯈꯔ ꯑꯣꯏꯅꯤ ꯑꯩꯈꯣꯏ ꯆꯍꯤ ꯑꯃ ꯆꯥꯅꯉꯥꯏꯗꯣ ꯌꯥꯎꯈ꯭ꯔꯕꯅꯦ ꯂ ꯃꯌꯥꯏꯗ ꯈꯋꯥꯡꯅ ꯏꯁꯤꯡ ꯈꯋꯥꯡꯅ ꯑꯣꯏꯔ
ꯑ
ꯑꯩ ꯂꯨꯞꯄ ꯂꯩ ꯌꯥꯎꯕꯅꯦ ꯅꯅꯨꯡꯖꯨ ꯅꯨꯡꯁꯥꯥꯁꯦ ꯑꯣꯜꯂꯛꯑꯅꯤꯅ
ꯎꯝ ꯏꯁꯤꯡꯁꯨ ꯌꯥꯝ ꯇꯣꯏꯅ ꯆꯥꯎꯋꯦ
ꯎꯝ ꯑꯩꯈꯣꯏ ꯃꯣꯏ ꯃꯣꯏꯁꯨꯨ ꯁ꯭ꯋꯥꯏꯗꯗꯤ ꯅꯣꯡ ꯇꯥꯕꯁꯨ ꯀꯩꯅꯣ ꯇꯧꯔ ꯇꯥꯗꯦ ꯑꯩꯈꯣꯏ ꯌꯥꯅꯦ ꯑꯝ ꯀꯅꯥ ꯑꯗꯨꯗ ꯇꯧꯔ ꯇꯥꯗꯦ ꯑꯩꯈꯣꯏ ꯑꯥꯗꯗꯤ ꯅꯣꯡ ꯐꯖꯅ ꯇꯥꯒꯦ ꯍꯥꯏꯁꯦ ꯅꯨ ꯅꯤꯅꯤ ꯍꯨꯝꯅꯤ ꯃꯤ ꯂꯦꯞꯇꯅ ꯇꯥꯏꯌꯦꯕ ꯑꯗꯨꯗ ꯏꯁꯤꯡꯗꯣ ꯑꯃꯨꯛ ꯄꯛ ꯆꯥꯎꯈꯠꯂꯦ
ꯍꯨꯏ ꯈꯣꯡꯕ꯭ꯔꯥ
ꯇꯥꯕꯔꯗꯨꯕꯣ
ꯎꯝ
ꯇꯥꯕ꯭ꯔꯕ ꯗꯨꯐꯥꯎ ꯍꯣ
ꯇꯥꯏ ꯅꯪ ꯉꯥꯡꯕꯗꯨꯗꯩꯗꯤ ꯍꯨꯏ ꯈꯣꯡꯕꯗ꯭ꯔꯦꯅ ꯍꯧꯅ ꯇꯥꯏ
ꯐꯩꯖꯂꯥ ꯀ ꯇꯥꯏ ꯀꯗ ꯍꯥꯏꯗꯅꯦ ꯌꯦꯅ ꯄꯁꯦ ꯍꯗ ꯅꯪ ꯅꯍꯟ ꯑ ꯊꯨꯝꯃꯣꯏ ꯌꯥꯀꯣ ꯃꯥ ꯈꯪꯗꯦ ꯍꯥꯎ ꯍꯥꯎ ꯇ ꯈꯪꯗꯦ
ꯕꯣꯏꯆ ꯇꯥꯗꯦ ꯃꯒꯤꯁꯦ
ꯂ ꯍꯒ ꯆꯅꯤ
ꯎ ꯋꯥꯔꯤꯖꯦ
ꯎꯝ ꯍꯣꯏ ꯑꯗꯨ ꯂꯩꯇ꯭ꯔꯣꯏ ꯇꯣꯊꯣꯛ ꯄꯨꯊꯣꯛꯏꯅꯦꯟꯅ ꯍꯟꯅ ꯈꯪꯗꯕꯁꯨꯁꯦ
ꯇꯞꯄꯤꯕꯣ ꯅꯪ ꯉꯥꯏꯗꯣ
ꯇꯞꯄꯒꯤ ꯅꯠꯇꯦ ꯅꯦꯠꯅꯅꯤ ꯅꯪꯅ ꯉꯥꯡꯥꯏ ꯋꯥꯗꯣ ꯑꯩꯉꯣꯟꯗ ꯗꯦꯠ ꯅꯨꯡꯉꯥꯏꯇꯕꯗꯤ ꯌꯥꯝ ꯊꯦꯡꯅ ꯌꯧꯔꯛꯀꯅꯦꯕ ꯑꯩ ꯑ ꯅꯤꯡꯪꯉꯥꯏꯉ ꯋꯥꯁꯦ ꯅꯦꯠ ꯅꯨꯡꯉꯥꯏꯇ꯭ꯔꯦꯗꯤ ꯅꯉꯣꯟꯗ ꯌꯥꯝ ꯊꯦꯡꯅ ꯌꯧꯔꯛꯀꯅꯦꯕ ꯑꯩꯅ ꯉꯥꯡꯕ ꯅꯪꯉꯣꯟꯗ ꯇꯥꯔꯣꯏꯕ
ꯅꯦꯠꯅ ꯅꯠꯇꯦ ꯅꯪ ꯅꯪꯅ ꯇꯞꯅ ꯉꯥꯡꯕꯩꯅꯤ
ꯑꯁ ꯑꯦꯅ ꯅꯠꯇꯦ ꯑꯃꯨꯛ ꯍꯥꯏ ꯑꯩꯅꯪ ꯉꯥꯡꯕ ꯂꯩꯔꯤꯁꯦ ꯀꯩ ꯃꯉꯥꯃꯨꯛ ꯂꯩꯒꯦꯅ ꯅꯪ ꯍꯧꯖꯤꯛꯇ ꯀꯩꯅꯣ ꯂꯦꯅ ꯅꯠꯇꯦ ꯑꯩꯅ ꯇꯧ ꯉꯥꯡꯕꯅꯦ ꯍꯥꯏꯗ ꯅ ꯈꯨꯃꯛ ꯇꯕꯒꯤꯅꯦ ꯑ ꯍꯥꯏꯌꯣ ꯍꯥꯏꯌꯣ
ꯅꯪꯅ ꯋꯥ ꯉꯥꯡꯕ ꯇꯞꯄꯩ
ꯎꯝ ꯑꯩꯅ ꯋꯥꯃꯥꯡꯅ ꯇꯞꯄꯩꯅꯦ
ꯑꯥ
ꯑ ꯍꯥꯏ ꯔꯦꯃꯤꯅꯤ ꯃꯥꯏ ꯃ ꯃꯇꯝꯝ ꯑ ꯍꯥꯏ
ꯊꯨꯝꯗꯣꯛ ꯀꯨꯝꯍꯩꯗꯣ ꯑꯗꯨ ꯑꯩꯅ ꯋꯥꯥꯡꯕ ꯊꯨꯕꯩꯅꯦ
ꯎ ꯅꯪ ꯊꯨꯝ ꯊꯨꯝ ꯀꯨꯝꯍꯩ ꯍꯥꯏꯗꯁꯨ ꯃꯤꯅꯤꯠ ꯃꯉꯥꯅꯤ ꯃꯇꯨꯡ ꯂꯩ ꯅꯪ ꯀꯨꯝꯍꯩꯁꯦ
ꯏꯁ ꯑꯗꯩꯗꯤ ꯁꯥꯎꯔꯛꯑꯅꯤ ꯃꯤꯅ ꯃꯉꯥꯏꯌꯦ
ꯑꯦ ꯁꯥꯎ ꯁꯥꯎꯔꯅꯤꯌꯦ
ꯁꯦꯀꯦꯟ ꯑꯝ
ꯋꯥꯍꯩꯒꯤ ꯋꯥꯅꯤ ꯅꯣꯏ ꯅꯣꯏ ꯅꯣꯏꯕꯨ ꯅꯣꯏꯕꯨ ꯍꯥꯏꯅꯩꯗꯨꯅꯤ ꯃꯤꯅꯤꯠ ꯃꯉꯥ ꯑꯗꯨ ꯑꯗꯥ ꯆꯤꯟꯗ ꯇꯞꯄ ꯍꯥꯏꯁꯤꯅꯦ ꯃꯤꯖꯨ ꯂꯥꯏ ꯅꯠꯇꯦ ꯀꯩꯅꯣ
ꯏꯁ ꯑꯗꯨ ꯑꯣꯏꯖꯨ ꯃꯤꯅꯤꯠ ꯃꯉꯥ ꯗꯨ ꯌꯥꯝ ꯃꯥꯟ ꯒꯔꯦ ꯅꯪ
ꯍꯣ ꯑꯩꯒꯤ ꯋꯥꯅꯤ ꯏꯁ
ꯅꯪꯒꯤ ꯋꯥ ꯑꯣꯏꯖꯨ ꯌꯥꯗꯦꯗꯣ
ꯂꯥꯏꯅ ꯌꯥꯗꯕ
ꯌꯥꯗꯦ
ꯀꯥꯏ ꯀꯅꯥ ꯂꯥꯏ ꯇꯥꯏ ꯀꯅꯥ ꯇꯥꯏ ꯀꯅꯥ
ꯈꯪꯗꯦ ꯑꯗꯨꯗꯤ ꯊꯤꯔꯨꯖꯤꯔꯣ
ꯎꯝ ꯀꯝ ꯀꯥꯟ ꯊꯤꯔꯨꯖꯤꯒꯦ
ꯊꯤꯔꯨꯖꯤ ꯂꯥꯎ
ꯊꯤꯌꯨꯖꯤ ꯂꯥꯎ
ꯅꯪ ꯅꯪ ꯊꯣꯛꯂꯛꯑꯣ ꯑꯗꯨꯒ ꯊꯤꯔꯨꯖꯤ ꯂꯥꯎ
ꯃꯃꯤꯡ ꯃꯊꯥ ꯃꯄꯥꯝꯅ ꯀꯥꯏꯗꯩꯅꯣ ꯃꯌꯨꯝ ꯄꯥꯟꯒ꯭ꯔꯕ ꯅꯨꯄꯥ ꯑꯣꯏꯕ꯭ꯔꯥ ꯅꯨꯄꯤ ꯑꯣꯔꯤꯏꯕ꯭ꯔꯥ ꯂꯥꯏꯖꯦ
ꯍꯣꯏ ꯃꯥꯒꯤ ꯗꯤꯇꯦꯜꯁ ꯂꯣꯏ ꯊꯤꯔꯨꯖꯤ ꯂꯥꯎ
ꯎꯝ ꯑꯦꯐ ꯑꯥꯏ ꯑꯔ ꯄꯥꯖꯤꯟꯂ ꯂꯣꯏꯔꯦ ꯄꯨꯂꯤꯁ ꯇꯥꯁꯨ
ꯎꯝ
ꯀꯨꯞꯅ ꯊꯤꯗꯕꯗꯤ ꯌꯥꯔꯣꯏꯀꯣ
ꯎꯝ
ꯍꯦꯛ ꯇꯨꯝꯗꯔꯤꯕꯨꯛ
ꯂꯥꯏꯔꯦ ꯅꯠꯇꯦ ꯅꯪꯅ ꯁꯣꯏꯅ ꯉꯥꯡꯕꯩꯅꯦ ꯂꯥꯏꯗ ꯇꯥꯏꯅꯕ ꯌꯥꯔꯣꯏ
ꯃꯤꯁꯦ ꯉꯥꯎꯔꯦꯅꯦ
ꯎꯝ
ꯑꯗꯨꯗꯤ ꯁꯣꯏꯗꯅꯕ ꯋꯥꯡꯅꯅ ꯇꯨꯃꯤꯠ ꯂꯩꯇꯥꯥꯔꯦ
ꯇꯦ ꯁꯤꯃꯤ ꯁꯣꯏꯔꯦ ꯁꯣꯏꯔꯒ ꯁꯣꯏꯕ ꯐꯔꯦ ꯍꯥꯏꯗꯥꯏꯅꯦ
ꯎꯝ
ꯑꯗꯨ ꯇꯥꯏ ꯈꯔ ꯈꯔ ꯁꯣꯏꯗꯣꯛ ꯁꯣꯏꯗꯅꯕꯅꯦ ꯋꯥꯪ ꯑꯗꯨꯝ ꯉꯥꯡꯅ ꯂꯩꯇꯔꯗꯤ
ꯎꯝ ꯑꯗꯣ ꯉꯥ ꯉꯥꯡꯒ ꯆꯨꯝꯊꯣꯛꯀꯗꯕꯅꯦ
ꯍꯣꯏ ꯑꯗꯨꯅꯤ ꯉꯥꯡ ꯉꯥꯡ ꯆꯨꯝꯗꯣꯛꯀꯗꯧꯅꯤ ꯁꯣꯏꯕ ꯍꯥꯏ ꯇꯝꯉꯝꯗꯦ ꯍꯥꯏꯁꯤꯅꯤ
ꯅꯪ ꯑꯗꯨꯝ ꯁꯣꯏꯅ ꯉꯥꯡꯉꯣ ꯑꯩ ꯑꯗꯨꯝ ꯆꯨꯝꯗꯣꯛꯄꯤꯔꯒꯦ
ꯑꯣ ꯑꯗꯨꯗꯤ ꯑꯩ ꯑꯩꯅ ꯃꯤꯅꯤꯠ ꯃꯉꯥ ꯁꯣꯏꯈ꯭ꯔꯦꯅꯦ ꯁꯤꯁꯤ ꯀꯃꯥꯏ ꯀꯃꯥꯏ ꯇꯧ ꯇꯥꯔꯦ ꯁꯦꯀꯦꯟ ꯃꯉꯥ ꯍꯥꯏ ꯇꯔꯦ
ꯁꯦꯀꯦꯟ ꯃꯉꯥꯖꯨ ꯌꯥꯝꯃꯜꯂꯦ ꯁꯦꯀꯦꯟ ꯑꯅꯤ
ꯁꯦꯀꯦꯟ ꯑꯅꯤ
ꯑꯥ
ꯑꯗꯣ ꯅꯪ ꯅꯪꯅ ꯅꯪꯅ ꯍꯥꯏꯔꯤꯕꯗ ꯆꯨꯝꯃꯤ ꯍꯥꯏꯗꯨꯗꯤ ꯌꯥꯔꯣꯏꯕ
ꯑꯥ ꯌꯥꯏ
ꯑꯗꯨ ꯑꯩꯁꯨ ꯂꯥꯜꯂꯦꯕ
ꯅꯪ ꯂꯥꯟꯖꯔꯣ ꯑꯩ ꯆꯨꯝꯃꯒꯦ ꯌꯥꯔꯦ ꯂꯣꯏꯁꯤꯜꯂꯁꯤ ꯁ꯭ꯋꯥꯏꯗ ꯇꯣꯄꯤꯛ ꯆꯦꯟꯖ
ꯇꯣꯄꯤꯛꯁꯦ ꯑꯩꯅ ꯃꯇꯥꯡ ꯇꯧꯖꯕ ꯑꯃ ꯃꯊꯪꯅ ꯅꯣꯏ ꯀꯩꯅꯣꯒꯨꯝ ꯇꯧꯗ꯭ꯔꯣ ꯍꯤꯡꯒꯣꯜꯒꯨꯝ ꯂꯩꯇ꯭ꯔꯣ
ꯂꯩꯇꯦ ꯑꯩꯈꯣꯏ ꯕꯥꯍꯣꯢ ꯃꯆꯤꯟ ꯃꯅꯥꯎ ꯑꯍꯨꯝ ꯅꯨꯄꯥ ꯑꯍꯨꯝ ꯑꯣꯏꯕ ꯅꯨꯄꯤ ꯑꯅꯤ ꯅꯨꯄꯥ ꯑꯍꯨꯝꯗꯣ ꯌꯨꯝ ꯇꯣꯉꯥꯟ ꯇꯣꯉꯥꯟ ꯂꯣꯏ ꯁꯥꯏꯌꯦꯕ ꯑꯗꯨꯅ ꯍꯤꯡꯒꯣꯜ ꯄꯤꯛꯇ꯭ꯔꯨ ꯄꯤꯛꯢ
ꯍꯥꯏꯗꯤ ꯍꯤꯡꯒꯣꯜ ꯄꯦꯛꯑꯁꯨ ꯆꯥꯅꯕ ꯀꯩꯀꯥ ꯊꯥꯕ ꯅꯠꯇ꯭ꯔꯣ
ꯊꯥꯗꯦꯗ ꯊꯥꯐꯝꯒ ꯂꯩꯇꯦꯗ
ꯃꯤꯒꯤꯔꯥ ꯃꯤꯒꯤ ꯍꯤꯡꯒꯣꯟ ꯍꯤꯡꯒꯣꯜ ꯂꯩ ꯂꯩꯇꯧ ꯍꯥꯏꯔꯒ ꯑꯩ ꯍꯥꯢꯗꯤ ꯍꯤꯡꯒꯣꯜ ꯂꯩ ꯁꯤ ꯁꯤ ꯊꯥꯏ ꯍꯥꯏ ꯋꯥꯔꯤ ꯑꯗꯨꯝ ꯍꯥꯏꯗꯤ ꯁꯥꯡꯗꯣꯛ ꯌꯥꯕꯗꯣ ꯑꯩꯗ ꯑꯃꯨꯛ ꯃꯣꯏ ꯀꯀꯥ ꯑꯍꯨꯝ ꯂꯩ ꯑꯅꯤ ꯂꯩꯒ ꯑꯃꯨꯛ ꯇꯧ ꯂꯩ ꯑꯗꯨꯅ ꯑꯣ
ꯑꯗꯨ ꯉꯁꯥꯏ ꯋꯥ ꯃꯦꯟꯕ ꯀꯩꯗꯧꯒꯦ
ꯑꯦ ꯌꯦꯡꯊꯣꯛꯏꯅꯦ ꯅꯪ ꯁꯣꯏꯕꯁꯨ ꯃꯥ ꯅꯪ ꯂꯩꯕꯗ
ꯑꯁꯦꯡꯕꯗꯣ ꯈꯨꯝꯃꯛꯄꯅꯤ ꯀꯩꯅꯣ ꯍꯥꯏꯗꯤ
ꯑꯦ ꯀꯣꯕꯤ ꯊꯥꯏ ꯌꯦꯟꯗꯦꯝ ꯊꯥꯏ ꯊꯣꯛ ꯍꯥꯏꯁꯤꯅꯤ ꯍꯣꯏ ꯍꯣꯏꯒ ꯍꯥꯏꯔꯒ
ꯑꯗꯨꯗꯤ ꯐꯤ ꯁꯥꯕꯩ ꯋꯥꯔꯤ ꯁꯥꯥꯟꯁꯤꯅꯦ ꯑꯩ ꯐꯤ ꯁꯥꯕꯩ ꯇꯝꯕꯤꯒꯦꯅꯦ
ꯑꯁ ꯂꯣꯏꯔꯦꯍꯦ ꯑꯗꯨꯗꯤ ꯍꯩꯇꯦꯍꯦ ꯐꯤ ꯁꯥꯕꯒꯤ ꯃꯇꯥꯡꯗꯨꯗꯗꯤ ꯀꯣꯟ ꯄꯣꯟꯖꯦꯔꯥ
ꯑꯥ
ꯎꯝ ꯅꯪ ꯅꯪ ꯐꯤꯁ ꯍꯥꯏꯕ꯭ꯔꯣ
ꯁꯥꯏ
ꯀꯣꯟꯗ
ꯎꯝ
ꯑꯦ ꯄꯥꯏ ꯍꯥꯏ ꯂꯩꯔꯝꯃꯦꯅ
ꯀꯩꯅꯣ ꯍꯥꯏꯖꯤꯜꯂꯣꯗꯥꯢ ꯍꯥꯏꯖꯤꯜꯂꯤꯅꯤ ꯀꯩꯅꯣ
ꯐꯤ ꯍꯥꯏꯗꯤ ꯀꯣꯟꯗ ꯐꯤ ꯁꯥ ꯍꯩ ꯍꯥꯏꯗꯣ ꯑꯁꯦꯡꯕꯔꯥ ꯐꯥꯒꯤꯔꯥ ꯍꯥꯏꯕꯒꯤ ꯋꯥꯅꯤꯗ
ꯐꯤꯁꯥꯕꯨꯗꯤ ꯍꯩꯌꯦ ꯍꯧꯖꯤꯛꯄꯨꯗꯤ ꯁꯥꯗꯤꯌꯦ ꯅꯨꯄꯤꯗꯤ ꯀꯩꯅꯣ ꯐꯤ ꯁꯥꯥ ꯍꯩꯇꯗꯤ ꯀꯩ ꯀꯥꯟꯗꯣꯢꯕ
ꯑꯦ ꯐꯤ ꯁꯥ ꯍꯥꯏꯗꯨꯁꯨ ꯀꯥꯟꯅ ꯌꯥꯝ ꯂꯩꯁꯤ ꯑꯦ
ꯑꯦ ꯍꯌꯦꯡ ꯊꯕꯛꯀ ꯇꯧꯍꯧꯗ꯭ꯔꯗꯤ ꯐꯤꯗꯣ ꯁꯥꯔ ꯂꯦꯟꯗꯣꯏꯅꯤꯅꯦ
ꯑ ꯑꯗꯨꯅ ꯋꯥ ꯑꯃꯅꯤꯗꯅ
ꯑꯗꯨꯅ ꯍꯧꯖꯤꯛꯇꯩ ꯍꯧꯅ ꯇꯝꯁꯤꯜꯍꯧꯕꯅ ꯐꯠꯇ꯭ꯔꯣ ꯍꯌꯦꯡ ꯇꯝꯁꯤꯟꯕꯗ ꯋꯥꯅꯗꯧ ꯁꯔꯨꯛ ꯐꯤꯁꯥ ꯐꯤꯁꯥꯕꯨ ꯀꯌꯥꯝ ꯂꯨ ꯊꯕꯛ ꯇꯧꯅ ꯍꯩꯕ꯭ꯔꯩ ꯑꯗꯨꯅꯦ ꯍꯦꯟꯅ ꯢꯀꯥꯏꯖꯒ꯭ꯔꯦ
ꯀꯩ ꯐꯤ ꯁꯥꯕ ꯍꯩ ꯑꯅ ꯍꯪꯉꯨ
ꯀꯩ ꯐꯤ ꯁꯥꯕ ꯍꯩ ꯀꯩ ꯀꯩ ꯀꯩ ꯁꯥꯢ ꯐꯤꯁꯦ
ꯃꯨꯀꯥ ꯐꯦꯟꯕꯤ ꯄꯣꯂꯤꯁꯇꯔꯗ ꯄꯣꯂꯤꯁꯇꯔꯗ ꯃꯨꯀꯥ ꯐꯦꯟꯕꯤ ꯅꯣꯏ ꯈꯪꯉꯔꯣꯏ
ꯀꯩꯅꯣ ꯑꯁ ꯏꯪꯂꯤꯁ ꯂ ꯍꯤꯟꯗꯤ ꯔ ꯒ꯭ꯌꯥꯟ ꯇꯥꯗꯦ
ꯃꯨꯀꯥꯗꯤ ꯂꯪꯅꯦ
ꯑꯣ ꯃꯨꯒꯥꯥꯗꯨꯗꯤ ꯑꯩꯁꯨ ꯈꯪꯉꯦ ꯃꯨꯒꯥꯥ ꯐꯤ ꯑꯗꯨꯗꯤ ꯈꯪꯉꯦ
ꯑꯗꯨ ꯅꯠꯇꯦ ꯃꯨꯀꯥ ꯂꯪ ꯃꯨꯀꯥꯗꯣ ꯑꯗꯨꯅ ꯂꯪ ꯑꯃꯗ ꯐꯦꯟꯗꯣꯏꯕ
ꯏꯟꯅꯕ ꯐꯤꯔꯥꯕ ꯍꯥꯏꯁꯦ
ꯍꯣꯏ ꯏꯟꯅꯕ
ꯑꯩꯈꯣꯏꯒꯤ ꯀꯩꯅꯣꯁꯤꯗ ꯐꯣꯔꯦꯁꯇꯔꯁꯤꯗ
ꯑꯥ ꯄꯣꯂꯤꯁꯇꯔꯁꯤꯗ ꯃꯨꯀꯥꯅ ꯐꯦ